ꯑꯣ
ꯇꯥꯕ꯭ꯔ ꯃ ꯇꯥꯔꯦꯕ ꯄꯥꯔꯦ
ꯎꯝ
ꯍꯜꯂꯣ
ꯇꯥꯕꯨꯣ ꯇꯥꯕꯨꯣ
ꯇꯥꯂꯤꯃꯔꯨꯞ
ꯁ꯭ꯋꯥꯏꯁꯤꯁꯤꯡꯖꯥꯔꯕꯣ
ꯇꯥ ꯃꯔ
ꯑꯣꯝ ꯁꯝ ꯁꯨꯝ ꯇꯧꯔꯛꯏꯗꯣ ꯀꯩꯗꯧꯕ ꯂꯩ ꯁꯨꯝ ꯀꯩꯀꯩ ꯂꯩꯔꯒꯦ
ꯑꯣ ꯉꯁꯤꯁꯦ ꯋꯥꯔꯤ ꯑꯃ ꯇꯥꯟꯅꯖꯦꯅ ꯇꯧꯔꯛꯄꯅꯦ ꯃꯔꯝ
ꯎꯝ ꯇꯧꯒꯦ ꯇꯧꯁꯦ ꯑꯗꯣ ꯑꯩꯗꯤ ꯂꯝꯄꯥꯛꯀ ꯂꯩꯕꯅꯤꯅ ꯁꯨꯝ ꯍꯨꯏ ꯅꯨꯡ ꯀꯩꯀꯩ ꯈꯣꯡꯕ ꯁꯨꯝ ꯇꯥꯗꯤ ꯇꯥꯅꯤ ꯑꯗꯨꯝ ꯌꯥꯅꯤꯅꯀꯣ
ꯌꯥꯅꯤ ꯌꯥꯅꯤ ꯃꯔ
ꯑꯣ ꯑꯥ ꯀꯩ ꯃꯇꯥꯡ ꯀꯩ ꯃꯇꯥꯡ
ꯑꯣ ꯒꯦꯝꯒꯤ ꯃꯇꯥꯡꯗ ꯇꯧꯖꯕꯗꯣ
ꯀꯩ ꯒꯦꯝꯒꯤꯅꯣ
ꯃꯣꯕꯥꯏ ꯂꯥꯖꯦꯟ
ꯑꯣ ꯑꯣ ꯃꯔꯨꯞ ꯑꯗꯨꯝ ꯍꯧꯔꯣꯝꯢ ꯍꯥꯏꯅꯤꯡꯉꯤ ꯃꯇꯥꯡꯗꯣ ꯀꯃꯥꯏꯅ ꯇꯧꯕꯅꯣꯗꯣ
ꯁꯅꯕ ꯁꯥꯟꯅꯕꯤꯗꯕ ꯃꯃꯅ ꯀꯃꯥꯏꯅ ꯇꯧꯕꯤꯔꯤ ꯒꯦꯝꯁꯦ
ꯎꯝ ꯁꯥꯟꯅꯩ ꯑꯗꯨꯝ ꯑꯩ ꯑꯗꯨꯝ ꯄꯥꯝꯖꯕ ꯒꯦꯝꯅꯦ ꯍꯥꯏꯇꯥꯔꯦ
ꯑꯣ ꯃꯔꯨꯞꯁꯦ ꯅꯣꯡꯃꯗ ꯒꯦꯝ ꯀꯌꯥꯃꯨꯛꯇꯤ ꯁꯥꯟꯅꯕꯤꯒꯦ ꯃꯣꯕꯥꯏꯜꯒ
ꯊꯕꯛꯀꯤ ꯃꯈꯥꯗꯤ ꯄꯣꯜꯂꯦ ꯍꯥꯏꯇꯥꯔꯦꯀꯣ ꯃꯔꯨꯞ ꯑꯗꯨ ꯍꯥꯏꯗꯤ ꯊꯕꯛ ꯌꯥꯝ ꯊꯕꯛ ꯆꯤꯟꯕ ꯍꯥꯏꯇꯥꯔꯦ ꯊꯕꯛ ꯀꯣꯝꯕ ꯅꯨꯃꯤꯠꯇꯕꯨꯗꯤ ꯏꯃꯥꯟꯅꯕꯁꯤꯡ ꯂꯩꯇ ꯏꯊꯟꯗꯗꯤ ꯁꯥꯟꯅꯗꯦ ꯏꯊꯟ ꯁꯥꯟꯅꯕ ꯇꯜꯂꯦ ꯍꯥꯏꯇꯥꯔꯦꯀꯣ ꯑꯗꯨꯣ ꯏꯃꯥꯟꯅꯕꯁꯤꯡ ꯂꯩꯇꯥꯥꯔꯒꯗꯤ ꯅꯨꯃꯤꯗꯥꯡ ꯆꯥꯛ ꯇꯣꯛꯄꯒꯨꯝꯕ ꯍꯧꯖꯤ ꯅꯍꯥꯛ ꯄꯣꯊꯥꯕꯒꯨꯝ ꯁꯤ ꯃꯇꯝꯗ ꯁꯥꯟꯅꯩ ꯑꯗꯨꯝ ꯒꯦꯝ ꯃꯁꯤꯡꯒꯗꯤ ꯈꯪꯗ꯭ꯔꯦ ꯑꯗꯨꯝ ꯊꯕꯛ ꯍꯥꯡꯉꯗꯤ ꯑꯗꯨꯝ ꯇꯔꯥꯒꯤ ꯃꯊꯛ ꯁꯥꯟꯅꯕꯁꯨ ꯌꯥꯎꯏ ꯁꯤꯜꯂꯒꯗꯤ ꯁꯒꯣꯜ ꯁꯥꯟꯅꯗꯕꯁꯨ ꯌꯥꯎꯏ ꯃꯔꯨꯞꯤ ꯀꯃꯥꯏ ꯀꯃꯥꯏꯅ ꯇꯧꯒꯦ ꯒꯦꯝ ꯁꯥꯟꯅꯕꯁꯤꯕꯨ
ꯑꯣ ꯃꯔꯨꯞ ꯑ ꯃꯔꯨꯞ ꯄꯥꯎ ꯆꯨꯝꯃꯦ ꯃꯔꯨꯞ ꯃꯔꯨꯞ ꯑꯩꯁꯨ ꯃꯔꯨꯞꯀꯤꯗꯃꯛꯇ ꯇꯧꯏꯌꯦ ꯁꯥꯟꯅꯕꯗꯤ ꯑꯩꯁꯨ ꯑꯗꯨꯝ ꯁꯥꯟꯅꯔꯤ ꯑꯗꯨ ꯊꯕꯛ ꯀꯩꯀꯥ ꯆꯤꯟꯕꯅꯤꯅ ꯑꯩꯁꯨ ꯑꯩꯣꯟꯁꯤꯤꯟ ꯁꯥꯟꯅꯕ ꯐꯪꯗ꯭ꯔꯒꯦ ꯅꯨꯡꯗꯥꯡꯗ ꯉꯥꯏꯍꯥꯛ ꯃꯔꯨꯞꯁꯤꯡꯒ ꯄꯨꯜꯂꯒ ꯑꯩꯒꯤ ꯃꯥꯅꯁꯤꯡ ꯀ ꯄꯨꯂ ꯁꯥꯟꯅ ꯃꯗꯨ ꯑꯗꯨ ꯃꯔꯨꯞ ꯃꯣꯕꯥꯏꯜꯁꯤꯡ ꯈꯛꯇ ꯅꯠꯇꯅ ꯄꯞꯖꯤ ꯂꯩꯔꯤ ꯃꯥꯔꯁꯐ ꯀꯥꯔ ꯂꯩꯔꯤ ꯁꯤꯗꯤ ꯁꯥꯟꯅꯕꯤꯔꯛꯄ ꯃꯔ
ꯌꯥꯝ ꯅꯨꯡꯁꯤꯕ ꯒꯦꯝꯅꯤ ꯍꯧꯖꯤꯛꯀꯤ ꯀ꯭ꯂꯥꯁ ꯑꯣꯐ ꯀ꯭ꯂꯥꯟ ꯍꯥꯏꯁꯤꯀꯣ ꯍꯥꯏꯗꯤ ꯑꯩꯅ ꯀ꯭ꯂꯥꯁ ꯑꯩꯅ ꯑꯩꯅ ꯀꯥꯈꯠꯂꯛꯄ ꯑꯗꯨꯋꯥꯏꯗ ꯌꯥꯝꯅ ꯑꯩꯈꯣꯏ ꯊꯣꯛꯂꯛꯄꯒꯤ ꯌꯥꯝ ꯅꯨꯡꯉꯥꯏꯈꯤꯕ ꯃꯇꯝ ꯍꯥꯏꯇꯥꯔꯦꯀꯣ
ꯁꯥꯟꯅꯔꯝꯃꯤ ꯌꯥꯝ ꯀꯨꯏꯅ ꯁꯥꯟꯅꯔꯝꯃꯤ ꯍꯧꯖꯤꯛꯁꯨ ꯑꯗꯨꯝ ꯍꯧꯖꯤꯛꯀꯤ ꯁꯥꯟꯅꯗ꯭ꯔꯦ ꯑꯩꯁꯦ ꯑꯦꯀꯥꯎꯟ ꯀꯩꯀꯩ ꯃꯤꯡꯉꯣꯝ ꯄꯤꯊꯣꯛꯈ꯭ꯔꯦꯕ ꯑꯗꯣ
ꯌꯥꯝ ꯋꯥꯡꯅ ꯂꯩꯕꯩꯅꯒ ꯏꯜꯂꯝꯅꯤ ꯑꯗꯨꯒ ꯕꯤ ꯖꯤ ꯑꯦꯝ ꯑꯥꯏ ꯄꯖꯤ ꯄꯖꯤ ꯕꯤ ꯖꯤ ꯑꯦꯝ ꯑꯥꯏ ꯊꯣꯛꯇ꯭ꯔꯤꯉꯩꯗ ꯄꯕꯖꯤꯁꯨ ꯁꯅꯥꯕꯖꯟ ꯀꯩꯀꯩ ꯌꯥꯝ ꯂꯩꯔꯝꯕꯅꯦ ꯑꯗꯨ ꯁꯥꯟꯅꯔꯝꯃꯤ ꯃꯈꯜ ꯃꯈꯜ
ꯑꯣꯁꯨ ꯌꯥꯝ ꯅꯨꯡꯁꯤ ꯃꯔꯨꯞ ꯃꯔꯨꯞ ꯑꯩ ꯑꯩ ꯏꯁꯥꯃꯛꯁꯨ ꯌꯥꯝ ꯁꯥꯟꯅꯖꯔꯝꯃꯦ ꯄꯕꯖꯤ ꯃꯣꯕꯥꯏꯜꯁꯦ ꯀ꯭ꯂꯥꯁ ꯑꯣꯐ ꯀ꯭ꯂꯥꯟ ꯃꯣꯕꯥꯏꯜꯁ ꯊꯣꯛꯇ꯭ꯔꯤ ꯃꯃꯥꯡꯗ ꯀ꯭ꯂꯥꯁ ꯑꯣꯐ ꯀ꯭ꯂꯥꯟ ꯌꯥꯝ ꯁꯥꯟꯅꯖꯔꯝꯃꯤ ꯑꯗꯨꯕꯨ ꯀ꯭ꯂꯥꯁꯃꯨꯛ ꯂꯥꯛꯑꯟꯁꯦ ꯃꯣꯕꯥꯏꯜꯁꯟ ꯊꯣꯛꯂꯛꯄꯗꯒꯤ ꯃꯣꯕꯥꯏꯜ ꯇꯥꯟꯖꯔ ꯍꯥꯏ ꯃꯔꯨꯞ ꯆꯥꯛ ꯏꯁꯤꯡꯗꯨ ꯎꯅꯕꯤꯔꯕꯧ ꯀꯃꯥꯏ ꯇꯧꯔꯒꯦ
ꯆꯥꯛ ꯏꯁꯤꯡ ꯆꯥꯔꯦ ꯑꯗꯨꯅꯤ ꯃꯔꯛꯇꯤ ꯆꯥꯕ ꯅꯠꯇ꯭ꯔꯣ
ꯆꯥꯔꯦ ꯀꯩ ꯀꯩ ꯃꯊꯦꯜ ꯀꯔꯤ
ꯃꯊꯦꯜꯁꯦ ꯉꯁꯤꯗꯤ ꯀꯩꯅꯣꯅꯤ ꯑꯩꯈꯣꯏꯒꯤ ꯏꯀꯥꯏ ꯏꯀꯥꯏ ꯏꯁꯤꯡ ꯏꯀꯥꯏꯊꯕꯤꯗꯣ ꯑꯗꯨ ꯏꯁꯤꯡ ꯀꯥꯏꯊꯕꯤꯒ ꯍꯋꯥꯏ ꯑꯩꯈꯣꯏ ꯀꯥꯂꯟꯗ꯭ꯔꯤ ꯍꯥꯏꯗꯅ ꯈꯪꯗꯦ ꯑꯗꯨꯒ ꯑꯗꯨꯝ ꯏꯔꯣꯟꯁꯜꯂꯦ ꯑꯗꯨꯒ ꯌꯦꯟ ꯑꯩꯗꯤ ꯈꯤꯇꯪ ꯅꯨꯡꯇꯤꯒꯤ ꯍꯜꯂꯒ ꯆꯥꯏ ꯄꯋꯥ ꯄꯋꯥ ꯂꯧꯔꯒ ꯁꯥꯟꯅꯕꯅꯤꯅ ꯑꯗꯨ ꯐꯨꯠꯂꯒ ꯑꯃꯨꯛ ꯆꯥꯔꯦ ꯃꯔꯨꯞ ꯑꯣꯏꯗꯤ ꯀꯩ ꯆꯥꯔꯒꯦ
ꯑꯣ ꯃꯔꯨꯞ ꯑꯩꯁꯨ ꯍꯧꯖꯤꯛ ꯀꯥꯂꯦꯟ ꯐꯨꯝꯝꯕꯤꯅ ꯑꯆꯝꯕ ꯁꯧꯒ꯭ꯔꯤ ꯑꯃꯒ ꯀꯥꯡꯍꯧ ꯑꯃ ꯆꯥꯔꯦ ꯍꯥꯏꯇꯥꯔꯦ ꯑꯣ ꯑꯗꯨꯣ ꯃꯔꯨꯞ ꯌꯥꯝ ꯅꯨꯡꯉꯥꯏꯖꯔꯦ ꯃꯔꯨꯞꯀꯤ ꯁꯥꯟꯅꯕꯒꯤ ꯄꯥꯎꯁꯦ ꯇꯥꯔꯒ ꯑꯩꯁ ꯌꯥꯝꯅ ꯅꯨꯉꯥꯏ ꯅꯨꯡꯉꯥꯏꯖꯕ ꯍꯥꯏꯇꯥꯔꯦ ꯍꯥꯏꯗꯤ ꯍꯣꯠꯅꯅꯤꯡꯕ ꯑꯃ ꯐꯥꯎꯋꯦ ꯍꯥꯏꯇꯥꯔꯦ ꯃꯔꯨꯞꯁꯦ ꯀꯩ ꯃꯁꯥꯟꯅꯣ ꯁꯥꯟꯅꯔꯤꯁꯦ
ꯁꯥꯟꯅꯕ ꯍꯥꯏꯕꯁꯤ ꯍꯣꯏ ꯑꯩ ꯀꯩꯅꯣ ꯑꯣꯏꯅ ꯀꯝꯄꯤꯇꯤꯁꯟ ꯃꯊꯪ
ꯄꯩꯁꯥ ꯅꯨꯡꯁꯥꯁꯤ ꯈꯔ ꯃꯔꯥꯡ ꯀꯥꯏꯔꯛꯑꯒꯗꯤ ꯀꯨꯝꯃꯛꯑꯗꯤ ꯑꯩ ꯃꯊꯪ ꯆꯂꯛ ꯑꯣꯜꯂꯛꯄ ꯆꯍꯤꯗ
ꯑꯩ ꯗꯤꯁꯇ꯭ꯔꯤꯛ ꯂꯦꯚꯦꯜꯗ ꯀꯩꯅꯣ ꯕꯣꯗꯤ ꯕꯤꯜꯗꯤꯡ ꯀꯝꯄꯤꯇꯤꯁꯟ ꯊꯣꯛꯀꯦ ꯈꯟꯖꯔꯤ ꯍꯧꯖꯤꯛꯐꯥꯎꯒꯤꯗꯤ ꯍꯛꯆꯥꯡꯒꯤ ꯐꯤꯕꯝꯁꯤ ꯌꯥꯗ꯭ꯔꯤꯕꯀꯣ ꯍꯥꯏꯗꯤ ꯂꯞꯁ ꯀꯨꯏꯅ ꯂꯦꯞꯁꯜꯂꯨꯕꯒꯤ ꯁꯦꯟ ꯅꯨꯡ ꯌꯥꯝ ꯆꯪꯉꯦ ꯍꯥꯏꯇꯥꯔꯦ
ꯄꯩꯁꯥ ꯈ꯭ꯋꯥꯏꯗꯒꯤ ꯆꯪꯕ ꯃꯁꯥꯟꯅꯁꯤ ꯑꯩꯈꯣꯏꯒꯤ ꯕꯣꯗꯤ ꯕꯤꯜꯗꯤꯡ ꯍꯥꯏꯕ ꯃꯁꯥꯟꯅ ꯑꯁꯤꯅꯦꯕ ꯑꯗꯣ ꯑꯩꯅ ꯍꯧꯖꯤꯛ ꯍꯛꯆꯥꯡ ꯐꯕ ꯈꯣꯠꯄꯁꯦ ꯌꯥꯝ ꯄꯥꯝꯖꯕꯅꯤꯅ ꯑꯩ ꯁꯨꯝ ꯃꯌꯥꯝꯅ ꯍꯥꯏꯅꯔꯒꯅ ꯌꯣꯠ ꯊꯥꯡꯒꯠꯄ ꯌꯣꯠ ꯁꯨꯕꯒ ꯍꯥꯏꯕꯗꯨꯅꯤꯗ
ꯃꯥꯅꯦ ꯍꯣ ꯌꯥꯝꯅ ꯆꯨꯝꯃꯦ ꯃꯔꯨꯞ ꯃꯔꯨꯞ ꯑꯩꯁꯨ ꯂꯝꯖꯦꯟ ꯆꯦꯟꯗꯨꯅ ꯑꯗꯨꯝ ꯁꯥꯟꯅꯖꯔꯤ ꯌꯣꯠꯃꯛ ꯁꯥꯟꯅꯗ꯭ꯔꯒꯁꯨ ꯍꯥꯏꯗꯤ ꯍꯛꯆꯥꯡ ꯐꯕꯅ ꯂꯟꯅꯤ ꯅꯤꯁꯥ ꯄꯨꯁꯥ ꯆꯥꯕꯗꯒꯤꯗꯤ ꯍꯛꯆꯥꯡ ꯐꯕꯅ ꯂꯅꯤ ꯁꯥꯟꯅꯕꯁꯤꯗꯕꯨ ꯑꯩꯈꯣꯏꯒꯤ ꯍꯧꯒꯠꯂꯛꯏꯕ ꯅꯍꯥꯁꯤꯡ ꯁꯨ ꯍꯣꯠꯅꯅꯤꯡꯕ ꯑꯃ ꯐꯥꯎꯒꯅꯤ ꯑꯩꯈꯣꯏꯒꯤ ꯁꯥꯟꯅꯕ ꯑꯩꯈꯣꯏꯒꯤ ꯏꯈꯥ ꯊꯥꯕꯁꯤꯡꯁꯤ ꯎꯔꯒ ꯌꯛꯎꯔꯒꯅ
ꯃꯥꯅꯦ ꯃꯥꯅꯦ ꯃꯔꯨꯞꯁꯤ ꯍꯧꯖꯤꯛ ꯀꯩꯅꯣ ꯇꯧꯔꯤꯗꯣ ꯑꯥ ꯍꯥꯏꯕꯤꯌꯨ ꯍꯥꯏꯕꯤꯌꯨ
ꯑꯥ ꯍꯥꯏꯕꯤꯌꯨ ꯃꯈꯥ ꯇꯥꯕꯤ ꯃꯔꯨꯞꯀꯤ ꯃꯔꯨꯞꯀꯤ ꯋꯥꯍꯩꯗꯣ ꯃꯈꯥ ꯇꯥꯕꯤꯕ ꯌꯥꯅꯤ
ꯑꯩ ꯍꯥꯏ ꯊꯕꯛꯇꯀ ꯁꯨꯝ ꯇꯧꯔꯤꯕ꯭ꯔꯥ ꯍꯧꯖꯤꯛꯁꯦ ꯆꯠꯂꯤꯔꯥ ꯈꯣꯠꯂꯤꯔꯥ ꯁꯨꯝ ꯍꯪꯕꯅꯤꯗ
ꯃꯔꯨꯞ ꯑꯩꯁꯨ ꯋꯥꯛꯀꯤꯡ ꯆꯠꯅ ꯆꯠ ꯃꯔꯨꯞꯇ ꯉꯥꯏꯍꯥꯛꯀꯤ ꯑꯋꯥ ꯄꯣꯊꯥꯕ ꯑꯩꯅ ꯐꯣꯟ ꯇꯧꯖꯔꯝꯕꯅꯤꯗ ꯃꯔꯨꯞ
ꯑꯣ ꯍꯣ ꯃꯥꯟꯅꯔꯦ ꯃꯥꯟꯅꯔꯦ ꯑꯩꯁꯨ ꯂꯝꯄꯥꯛ ꯑꯃ ꯊꯣꯛꯂꯛꯄꯅꯦ ꯑꯩ ꯎꯕꯗ ꯍꯨꯏꯁꯦ ꯄꯥꯡꯈꯣꯡꯅ ꯈꯣꯡ ꯂꯩꯔꯦ ꯉꯁꯥꯏꯗꯒꯤ
ꯑꯥ ꯑꯣ ꯃꯔꯨꯞꯀꯤ ꯋꯥꯍꯩꯗꯣ ꯃꯈꯥ ꯇꯥꯕꯤꯕ ꯌꯥꯅꯤ ꯀꯩ ꯍꯥꯏꯅꯤꯡ
ꯑ ꯀꯩꯅꯣꯅꯤꯗ ꯑꯩꯈꯣꯏꯒꯤ ꯉꯁꯥꯏꯒꯤ ꯒꯦꯝꯒꯤ ꯃꯇꯥꯡꯗꯣ
ꯑ ꯍꯥꯏꯕꯤꯌꯨ ꯃ
ꯀꯩ ꯍꯥꯏꯇꯥꯔꯦꯀꯣ ꯀ ꯑꯩꯁꯦ ꯐꯨꯔꯤꯠ ꯑꯉꯧꯕ ꯂꯤꯠꯂ ꯊꯣꯛꯂꯛ ꯍꯥꯏꯇꯥꯔꯦꯀꯣ ꯃꯩꯁꯦ ꯂꯥꯛꯄ ꯑꯣꯏꯔꯗꯤ ꯍꯨꯏꯖꯤ ꯈꯣꯡꯉꯣꯏꯗꯝꯅꯤ ꯑꯗꯣ ꯃꯩꯁꯦ ꯑꯗꯨ ꯍꯦꯛ ꯃꯨꯠꯈꯤꯕꯁꯤꯗ ꯑꯩꯈꯣꯏ ꯂꯝꯕꯤꯗ ꯅꯥꯀꯟꯗ ꯊꯥꯟꯕ ꯃꯩꯈꯩꯗꯨꯣ ꯎꯗꯕꯗꯨꯗꯥ ꯐꯨꯔꯤꯠ ꯑꯉꯧꯕꯁꯦ ꯄꯥꯏꯔ ꯍ ꯎꯔꯝꯕꯅꯤ ꯍꯥꯏꯇꯥꯔꯦ ꯇꯁꯦꯡꯅ ꯑꯁ꯭ꯏꯗ ꯃꯤ ꯑꯃ ꯀꯥꯔꯛꯑꯒꯁꯨ ꯐꯨꯔꯤꯠ ꯑꯉꯧꯕꯁꯦ ꯄꯥꯏꯔ ꯎꯔꯝꯗꯣꯏꯅꯦ ꯀꯤꯕꯨ ꯀꯤꯔꯝꯅꯦ ꯑꯩ ꯁꯨꯝ ꯈꯟꯕ ꯅꯨꯡꯉꯥꯏꯇꯦ ꯑꯗꯨꯅ ꯍꯨꯏꯖꯤ ꯄꯣꯡꯈꯣꯡꯗ ꯈꯣꯡ ꯂꯩꯕ ꯍꯥꯏꯇꯥꯔꯦ ꯋꯥꯔꯤ ꯋꯥꯋꯇꯥꯏ ꯁꯥꯟꯅꯕꯝ ꯈꯪꯗꯕ ꯍꯥꯏꯇꯥꯔꯦ
ꯃꯅꯦ
ꯑ ꯉꯁꯤꯁꯦ ꯒꯦꯝ ꯁꯥꯟꯅꯁꯤꯅ ꯍꯧꯒꯦ ꯇꯧꯔꯝꯕꯅꯦ ꯑꯣ ꯃꯩꯁꯨ ꯂꯥꯌꯦ ꯂꯥꯏꯕ ꯐꯗꯅ
ꯍꯥꯥ
ꯑ ꯄꯣꯉꯥꯟ ꯉꯥꯜꯂꯝꯅꯤꯅ ꯍꯧꯖꯤꯛ ꯍꯨꯏꯌꯨ ꯈꯣꯡꯕ ꯀꯟ ꯇꯥꯔꯛꯑꯔꯣꯏ ꯀꯩꯅꯣꯅꯦ ꯒꯦꯝ ꯁꯥꯟꯅꯁꯦ ꯍꯧꯒꯦ ꯇꯧꯔꯝꯕꯅꯦ ꯃꯔꯨꯞꯇꯣ
ꯑ ꯃꯔꯨꯞ
ꯑ ꯑꯗ ꯑꯃ ꯑꯩ ꯑꯇꯣ ꯃꯥꯏ ꯊꯕꯛ ꯑꯃ ꯂꯩ ꯋꯥꯔꯤ ꯋꯥꯇꯥꯏ ꯇꯧꯔꯒ ꯂꯣꯏꯁꯤꯟꯅ ꯈꯣꯠꯁꯤ ꯍꯥꯏꯕꯗꯒꯤ ꯑꯗꯨꯃꯥꯏꯅ ꯇꯧꯔꯛꯄꯅꯤ
ꯍꯣ ꯃꯔꯨꯞ ꯆꯞ ꯃꯥꯟꯅꯩ ꯑꯩꯁꯨ ꯒꯦꯝ ꯁꯥꯟꯅꯖꯒꯦ ꯇꯧꯔꯝꯕꯅꯦ ꯊꯕꯛ ꯂꯩꯕꯗꯒꯤꯗꯤ ꯁꯥꯟꯅꯔꯤꯕ ꯅꯪꯁꯤ ꯑꯗꯨ ꯃꯣꯕꯥꯏꯜ ꯔꯤꯖ°ꯁꯤꯕꯨ ꯍꯧꯖꯤ ꯀꯥꯟꯕꯨ ꯁꯅꯥꯕꯁꯤꯕꯨ ꯀꯃꯥꯏꯅꯥ ꯇꯧꯔꯤꯒꯦ ꯌꯥꯝꯅ ꯅꯨꯡꯉꯥꯏꯔꯤꯕꯣ ꯍꯥꯟꯅꯒꯤ ꯃꯇꯝꯗꯣ ꯑꯗꯨꯨꯃꯥꯏꯅꯥ ꯑꯣꯏꯔꯤꯕ꯭ꯔꯣ ꯅꯠꯇ꯭ꯔꯒꯅꯥ ꯍꯧꯖꯤꯛꯁꯨ ꯁꯥꯟꯅꯅꯤꯡꯕꯒꯤ ꯏꯍꯨꯜꯖꯤ ꯍꯟꯔꯕꫭ ꯀꯃꯥꯏꯅ ꯇꯧꯔꯤꯒꯦ
ꯏꯍꯨꯜꯁꯦ ꯑꯥꯁ ꯌꯥꯝꯅ ꯍꯜꯗꯤ ꯍꯜꯂꯕꯅꯤꯗꯥ ꯃꯔꯛ ꯑꯃ ꯑꯩꯈꯣꯏꯒꯤ꯫ ꯃꫭꯕꯥꯏꯔꯤꯖ°ꯟ ꯑꯍꯥꯟꯕ ꯆꯩꯅꯥꯒꯤꯅꯦ ꯑꯗꯨꯅꯤ ꯑꯗꯥꯥꯛꯅ ꯑꯩꯅ ꯊꯦꯡꯗ꯭ꯔꯤꯉꯩ ꯃꯇꯝꯗꯣ꯫ ꯑꯩꯈꯣꯏꯒꯤ ꯑꯇꯣꯞꯄꯥ ꯂꯝꯒꯤꯅꯤ ꯈꯣꯠꯈꯤꯅꯦꯅ ꯌꯥꯗꯕꯒꯤ ꯊꯤꯡꯕ ꯃꯇꯝ ꯍꯥꯏꯇꯥꯔꯦ ꯑꯗꯨꯒꯤꯗꯨꯗ ꯕꯤꯠꯁꯨ ꯂꯣꯏ ꯇꯦꯛꯅꯒꯤꯕꯅꯦ ꯃꯌꯥꯝꯁꯦ
ꯍ
ꯑꯥ ꯑꯗꯨ ꯃꯇꯝ ꯃꯃꯥꯡꯗꯗꯤ ꯑꯩꯈꯣꯏꯒꯤ ꯁꯥꯟꯅꯔꯤꯕ ꯒꯦꯝ ꯃꯅꯨꯡꯁꯤꯗ ꯄꯥꯏꯔꯤꯕ ꯍꯦꯔꯣ ꯒꯩꯁꯤ꯫ ꯍꯥꯏꯗꯤ ꯈꯪꯗꯦ ꯃꯥꯒꯤ ꯅꯥꯄꯤ ꯍꯧꯕꯒꯤ ꯃꯑꯣꯡꯕꯨ ꯑꯣꯏꯒꯦꯔꯥ꯫ ꯄꯥꯋꯔ ꯀꯥꯞꯄꯩ ꯃꯣꯟ ꯈꯗꯤ ꯏꯁꯥꯗ ꯌꯥꯝꯅ ꯅꯨꯡꯉꯥꯏꯕ ꯑꯗꯥꯒꯤ ꯁꯥꯟꯅꯕꯗꯥ ꯑꯋꯥꯕꯒꯥ ꯀꯥꯎꯕꯗꯨꯨꯝꯕ ꯑꯣꯏꯔꯝꯃꯦ ꯑꯗꯨ ꯃꯇꯝꯗꯨꯗꯁꯨ ꯑꯩꯈꯣꯏꯒꯤ ꯇꯣꯛꯁꯤꯛ ꯍꯥꯏꯇꯥꯔꯦ ꯏꯪꯂꯤꯁꯇꯒꯥ ꯍꯥꯏꯔꯒꯅꯀꯣ꯫ ꯃꯤ ꯃꯕꯨꯛ ꯐꯠꯇꯕ ꯃꯆꯤꯟ ꯃꯈꯈꯥ ꯊꯤꯕ ꯀꯥꯔꯟ ꯇꯨꯔꯟ ꯇ꯭ꯔꯣꯜ ꯇꯧꯕꯥ ꯇꯧꯕꯗꯤ ꯊꯦꯡꯅꯔꯝꯗꯦꯕꯥ ꯀꯟꯅ ꯍꯩꯖꯗꯕꯅꯥ ꯃꯈꯜ ꯑꯃꯅꯦꯕꯥ꯫
ꯃꯥꯅꯤ
ꯑꯗꯣ ꯍꯧꯖꯤꯛꯀꯥꯟꯗꯤ ꯑꯩꯈꯣꯏꯒꯤ ꯃꯥꯅꯥ ꯂꯩꯔꯤꯕꯥ ꯍꯦꯔꯣ ꯆꯥꯝ ꯀꯨꯟꯊ꯭ꯔꯥ ꯅꯤꯐꯨꯁꯤꯗꯥ꯫ ꯍꯦꯔꫭ ꯑꯃ ꯄꯥꯏꯍꯧ ꯐꯪꯍꯧꯗ꯭ꯔꯦ ꯑꯗꯨ ꯇꯧꯗ꯭ꯔꯦ ꯅꯠꯇ꯭ꯔꯒ ꯃꯥꯅ ꯑꯇꯣꯞꯄꯥ꯫ ꯃꯇꯥꯡꯗꯨꯗꯥ ꯁꯥꯎꯔꯒ ꯂꯥꯛꯆꯔꯒꯥ ꯃꯤꯒꯤ ꯃꯣꯟꯗꯥ ꯅꯨꯡꯉꯥꯏꯅ ꯁꯥꯟꯅꯔꯤꯕꯥ ꯀꯥꯡꯕꯨꯁꯤꯕꯤ ꯕꯤꯠꯊꯨꯗꯦꯛꯄꯥ ꯃꯌꯥꯝ ꯂꯥꯛꯄꯥ ꯑꯗꯥꯒꯤ꯫ ꯑꯩꯈꯣꯏꯒꯤ ꯊꯤꯡꯖꯤꯟ ꯈꯤꯕꯩ ꯃꯇꯥꯡꯗꯥꯁꯨ ꯕꯤꯠ ꯈꯔꯒ ꯇꯦꯛꯄꯒꯥ ꯑꯗꯒꯤ ꯃꯤ ꯈꯩꯁꯤꯅ ꯑꯗꯩ ꯅꯦꯠ ꯃꯔꫭꯟ ꯑꯃ ꯆꯠꯄꯅꯤ ꯈꯣꯠꯄꯅ° ꯄꯅ° ꯁꯔꯕꯔ ꯌꯥꯗꯦꯒ ꯑꯗꯨ ꯇꯧꯗꯦ ꯑꯁ ꯈꯪꯗꯦꯗ ꯕꯤꯠꯁꯤ ꯁꯨꯝ ꯂꯩꯁꯤꯟꯔꯛꯇ꯭ꯔꯦ ꯑꯗꯨꯕꯨ ꯑꯥꯥ ꯁꯥꯟꯗꯤ ꯁꯥꯟꯅꯔꯤ ꯗꯨꯅꯤ ꯁꯨꯃꯥꯏꯅ ꯊꯝꯖꯒꯦ꯫
ꯍꯣꯏ ꯆꯨꯝꯃꯤ ꯃꯔꯨꯞ ꯑꯩ ꯏꯁꯃꯛꯁꯨ ꯑꯗꯨꯒꯤ ꯖꯒꯥꯗꯣ ꯊꯦꯡꯅꯖꯩ ꯃꯔꯨꯞꯀꯤ ꯑꯋꯥꯕꯗꯣ ꯑꯩ ꯏꯁꯥꯃꯛꯁꯨ ꯃꯥꯏꯌꯣꯛꯅꯔꯤ ꯍꯧꯖꯤꯛ ꯁꯨ꯫ ꯊꯥꯏꯅꯒ ꯁꯥꯟꯅꯔꯨꯕꯥ ꯍꯥꯏꯔꯨꯔꯗꯤ ꯍꯧꯖꯤꯛꯁꯤ ꯌꯥꯝ ꯈꯦꯠꯅꯔꯦ ꯊꯥꯏꯅꯥ ꯃꯇꯝꯗꯨꯗꯤ ꯌꯥꯝꯅ ꯄꯥꯝꯅ ꯁꯥꯟꯅꯖꯔꯝꯕꯅꯤ ꯑꯗꯨꯕꯨ ꯍꯧꯖꯤꯛꯇꯤ,,, ꯄꯥꯝꯕꯒꯤ ꯏꯍꯨꯜꯁꯤ ꯍꯜꯂꯦ ꯍꯥꯏꯇꯥꯔꯦ ꯍꯥꯏꯕꯗꯤ ꯑꯉꯥꯡꯗꯒꯤ ꯀꯩꯗꯒꯤ ꯁꯥꯟꯅ ꯔꯛꯑꯕꯅꯤꯅꯥ ꯊꯥꯏꯅꯒꯤ ꯅꯨꯡꯉꯥꯏꯕꯤꯃꯛꯇꯤ ꯌꯧꯗ꯭ꯔꯦ ꯃꯔꯨꯞ ꯑꯗꯣ ꯑꯇꯣꯄꯥ ꯄꯖꯤ ꯅꫭꯡ ꯑꯗꯩꯗꯤ ꯀ꯭ꯂꯥꯁ ꯁꯣꯛ ꯀ꯭ꯂꯥꯟ ꯁꯥꯟꯅꯔꯛꯄꯒꯤ ꯑꯋꯥ ꯅꯨꯡꯉꯥꯏ ꯍꯈꯤꯇꯥ ꯄ꯭ꯔꯥꯎꯗꯝꯕꯥꯌꯨ ꯀꯃꯥꯏꯅ ꯇꯧꯒꯅꯤ
ꯐꯣꯟ ꯑꯌꯥꯗꯕꯗꯥ ꯁꯥꯟꯅꯔꯛ ꯄꯅꯤꯅꯥ꯫ ꯍꯥ ꯅꯣꯡꯕꯨ ꯅꯨꯡꯁꯤ ꯃꯇꯝꯗꯣ ꯒꯦꯂꯦꯛꯁꯤ ꯖꯦ ꯁꯕꯦꯟ ꯑꯩꯈꯣꯏꯒꯤꯗꯤ ꯍꯨ꯫ ꯇꯔꯁ ꯄꯨꯔꯥ ꯑꯣꯏꯗꯕꯤ ꯃꯈꯥꯗ ꯃꯦꯠꯅꯕ ꯑꯍꯨꯝ ꯌꯥꯎꯕꯤꯗꯣ꯫ ꯑꯗꯨꯒꯤꯗꯅ ꯄꯞꯖꯤ ꯁꯥꯟꯅꯔꯛꯏꯅꯦ ꯑꯗꯨꯒꯥ ꯆꯞꯇꯦꯕ ꯀꯟꯅꯥ ꯅꯨꯡꯉꯥꯏ ꯍꯥꯏꯇꯥꯔꯦ
ꯍꯥꯥꯥ
ꯑꯩꯗꯤ ꯑꯁꯦꯡꯕꯥ ꯀꯥꯞꯇ ꯀꯥꯞꯄꯗꯣꯅ ꯈꯜꯂ ꯅꯨꯡꯉꯥꯏꯈꯤ ꯑꯗꯣ ꯍꯧꯖꯤꯛꯇꯤ ꯐꯣꯟꯁꯤ ꯐꯅꯥ ꯍꯅꯥ ꯇꯥꯡꯉꯁꯨ ꯌꯥꯗ꯭ꯔꯦꯗꯥ ꯁꯥꯟꯅꯕꯁꯤ ꯑꯦ ꯄꯤ ꯑꯦꯁ ꯑꯗꯨ ꯌꯧꯒꯗꯕꯅꯤ ꯑꯗꯥ ꯌꯧꯒꯗꯕꯅꯤꯅ ꯑꯗꯨ ꯄꯩꯁꯥꯁꯤ ꯃꯌꯥꯝ ꯑꯩꯈꯣꯒꯤ ꯀꯔꯕꯥꯔ ꯇꯧꯔꯛꯄꯥ ꯑꯩꯈꯣꯏꯁꯤꯅꯀꯣ꯫
ꯃꯥꯟꯅꯤ
ꯀꯔꯕꯥ ꯇꯧꯔꯛꯄꯥ ꯀꯥꯡꯕꯨꯁꯤꯅ ꯎꯝꯝ ꯍꯣꯏ ꯌꯥꯗꯤ ꯌꯥꯔꯑꯅꯤ ꯃꯔꯨꯞ ꯀꯩꯅꯣꯅꯤ꯫ ꯑꯗꯣ ꯃꯔꯨꯞ ꯋꯥꯔꯤꯁꯦ ꯃꯌꯥꯝꯗꯤ ꯂꯩ ꯍꯥꯏꯇꯥꯔꯦ ꯃꯔꯨꯞꯅꯁꯨ ꯐꯣꯟ ꯇꯧꯔꯛꯏꯁꯦꯀꯣ꯫ ꯑꯗꯣ ꯑꯩꯁꯤ ꯊꯕꯛ ꯑꯃ ꯀꯩꯅꯣ ꯇꯧꯒꯗꯕꯅꯤꯅ ꯑꯗꯨ ꯐꯔꯦ ꯃꯇꯥꯡ ꯆꯥꯕꯗꯥ ꯑꯃꯨꯛ ꯇꯧꯔꯛꯀꯦ ꯑꯗꯨꯒꯥ ꯋꯥꯔꯤ ꯋꯥꯇꯥꯏ ꯇꯧꯁꯤ ꯑꯩ ꯊꯝꯃꯒꯦ ꯍꯣꯏ ꯍꯣꯏ ꯍꯣꯏ꯫